ꯍꯣꯏ ꯑꯁ ꯑꯩꯅ ꯅꯪꯕꯨ ꯀꯣꯜ ꯇꯧꯒꯦ ꯍꯥꯏꯔꯒ ꯅꯪ ꯑꯃꯨꯛꯀ ꯀꯣꯜ ꯇꯧꯔꯛꯑꯦ ꯌꯥꯏ ꯅꯪꯒꯤ ꯅꯪꯒꯤꯁꯨ ꯀꯔꯤ ꯧ ꯌꯥꯝ ꯀꯣꯜ ꯑꯗꯨꯝ ꯇꯧꯕ ꯌꯥꯕꯅꯤꯅ ꯑꯩꯁꯨ ꯀꯣꯜ ꯑꯗꯨꯝ ꯇꯧꯔꯛꯀꯦ
ꯍꯣꯏ ꯑꯩꯗꯤ ꯑꯗꯨꯝ ꯄꯥꯛ ꯀꯣꯜ ꯇꯧꯗꯕꯅꯤꯗ
ꯍꯣꯏ ꯍꯣꯏ ꯑꯗꯨ ꯐꯖꯅ ꯀꯣ ꯇꯧꯔꯅꯦ ꯑꯩ ꯏꯁꯦꯞꯇ ꯐꯖꯅ ꯍꯥꯏꯒꯦ ꯅꯪ ꯀꯣ ꯅꯪ ꯈꯪꯗꯕ ꯈꯣꯏ
ꯍꯣꯏ ꯍꯣꯏ ꯍꯥꯏꯕꯤꯔꯛꯑꯣ ꯑꯁ ꯑꯩꯗꯤ ꯊꯕꯛꯇꯣ ꯐꯖꯅ ꯇꯧꯗꯦ ꯍꯟꯗ ꯂꯥꯁ ꯋꯤꯛ ꯑꯩ ꯕꯤ ꯕꯤ ꯑꯦꯁ ꯂꯩꯕ ꯀꯥꯟꯗ ꯑꯦꯗꯦꯞ ꯇꯧꯈꯤꯕꯗꯕ ꯅꯨꯃꯤꯗꯥꯡꯗ ꯇꯨꯝꯕꯒꯤ ꯊꯕꯛꯁꯨ ꯐꯖꯅ ꯇꯧꯗꯦ ꯅꯦꯠꯋꯥꯛ ꯅꯨꯡꯉꯥꯏꯇꯕꯒ ꯊꯕꯛ ꯇꯧꯒꯗꯕ ꯅꯨꯃꯤꯠꯇ ꯅꯦꯠꯋꯥꯛꯛ ꯂꯩꯇꯕ ꯂꯥꯏꯛ ꯃꯤꯠ ꯃꯨꯠꯄꯒꯨꯝꯕ ꯇꯧꯕꯒꯤ ꯊꯕꯛ ꯇꯧꯗꯦꯕ ꯂꯥꯁ ꯋꯤꯛꯅ ꯑꯃꯨꯛꯀ ꯂꯣꯛꯏꯟ ꯇꯧꯕꯅꯦꯕ ꯊꯥꯔꯁꯗꯦꯗ ꯑꯗꯨꯗ ꯑꯦꯀꯥꯎ ꯑꯍꯨꯝ ꯈꯛꯇ ꯇꯧꯔꯝꯕ ꯑꯩꯗꯣ ꯇꯨꯝꯅꯤꯡ ꯃꯥꯟꯈꯤꯗꯅꯕ ꯊꯕꯛ ꯇꯧꯕ ꯌꯥꯗꯕ ꯇꯨꯝꯈꯤꯕ ꯑꯗꯨꯒ ꯃꯣꯔꯅꯤꯡꯗ ꯑꯌꯨꯛ ꯉꯟꯇꯥ ꯍꯧꯒꯠꯂꯒ ꯑꯦꯀꯥꯎꯟ ꯈꯔꯕꯨꯗꯤ ꯇꯧꯍꯧꯋꯦ ꯐꯤꯐꯇꯤꯟꯗ ꯁꯝꯊꯤꯡ ꯇꯧꯕꯅꯦꯕ ꯃꯣꯏ ꯑꯗꯨꯃꯤ ꯇ ꯃꯦꯅꯦꯖꯔ ꯍ ꯀꯣ ꯇꯔ ꯇꯅꯤꯅ ꯑꯩꯗꯤ ꯉ ꯉꯥꯏꯔꯒ ꯂꯣꯏꯕ ꯀꯣꯁꯨ ꯇꯥꯎ ꯇꯧꯔꯛꯇꯕ ꯋꯥꯅꯤ ꯉꯥꯡꯗꯦ ꯑꯗꯨꯒ ꯐ꯭ꯔꯥꯏꯗꯦ ꯅꯨꯃꯤꯠꯁꯨ ꯊꯕꯛ ꯇꯧꯗꯦ
ꯎꯝ
ꯈꯪꯗꯦ ꯉꯁꯤ ꯀꯃꯥꯏꯅ ꯇ
ꯎꯝ ꯊꯕꯛꯁꯨ ꯐꯖꯅ ꯇꯧꯅꯤ
ꯑꯁ ꯅꯨꯃꯤꯗꯥꯡꯗ ꯇꯨꯝꯕꯁꯦ ꯑꯦꯗꯦꯞ ꯇꯧꯈ꯭ꯔꯕꯒꯤ ꯋꯥꯈ꯭ꯔꯦ ꯍꯟꯗꯛ ꯑꯩ ꯑꯩ ꯑꯃꯨꯛꯀ ꯆꯦꯟꯖ ꯇꯧꯕꯗꯣ
ꯋꯥꯔꯝꯒꯅꯤ ꯍꯣꯏ ꯅꯪꯒꯤ ꯇꯥꯏꯃꯤꯡꯁꯤꯒ ꯎꯝꯝ
ꯑꯗꯨꯝ ꯅꯨꯃꯤꯠ ꯑꯃ ꯑꯅꯤ ꯐꯖꯅ ꯇꯧꯔꯒ ꯀꯩꯅꯣ ꯇꯧꯔꯗꯤ ꯑꯗꯦꯞ ꯑꯃꯨꯛꯀ ꯇꯧ ꯇꯧꯈꯤꯅꯤꯗ ꯑꯗꯨꯕꯨꯗꯤ
ꯍꯣꯏ ꯑꯗꯨ ꯑꯩ ꯅꯣꯡꯃ ꯑꯁꯤ ꯏꯆꯦ ꯏꯆꯦ ꯑꯆꯕ ꯏꯆꯦ ꯏꯆꯦ ꯅꯣꯏꯒꯤ ꯂꯝꯕꯤꯗ ꯂꯩꯕ ꯏꯆꯦꯗꯣ ꯑꯗꯨꯉꯣꯟꯗ ꯆꯠꯂꯦ ꯑꯗꯨꯒ ꯐꯤꯁꯤꯡꯒꯨꯝꯕ ꯑꯗꯨꯝ ꯇꯧꯕ ꯑꯗꯨ ꯅꯨꯃꯤꯠ ꯑꯩꯅ ꯍꯜꯂꯛꯄꯗ ꯅꯪꯒꯤ ꯌꯨꯝ ꯈꯔ ꯌꯦꯡꯁꯤꯔ ꯍꯥꯏꯔꯒ ꯏꯆꯦꯅ ꯊꯤꯡꯈ꯭ꯔꯤꯅꯦ ꯍꯧꯖꯤꯛꯇꯤ ꯅꯪ ꯉꯥꯟꯟꯅ ꯍꯥꯏꯕ ꯌꯥꯗ꯭ꯔꯣ ꯃꯣꯏꯅ ꯗ꯭ꯔꯣꯞ ꯇꯧꯕꯤꯌꯦ ꯑꯁ ꯑꯩꯁꯨꯨ ꯂꯒꯅꯤꯡꯅꯦ ꯃꯇꯝ ꯈꯔꯗꯤ ꯀꯣ ꯀꯨꯏꯅ ꯂꯩꯗ꯭ꯔꯁꯨ ꯑꯗꯨ ꯑꯩ ꯑꯃꯨꯛꯀ ꯑꯁ ꯑꯉꯥꯡ ꯂꯩꯕ ꯀꯥꯟꯗ ꯂꯥꯛꯀꯦ ꯅꯣꯏꯒꯤꯔꯣꯝꯗꯣ ꯘꯔꯤ ꯂꯩꯇ꯭ꯔꯗꯤꯀꯣ ꯑꯩꯁꯦ ꯆꯠꯄ ꯈꯔ ꯋꯥꯕꯒꯤ ꯎꯝ ꯑꯗꯨ ꯑꯄꯥꯎꯅꯁꯨ ꯑꯗꯨ ꯑꯪꯀꯜꯗꯣ ꯃꯥꯅꯁꯨ ꯒꯥꯔꯤ ꯐꯖꯅ ꯊꯧꯕ ꯍꯥꯏꯇꯦ ꯍꯥꯏꯅꯀꯣ ꯑꯩꯈꯣꯏ ꯍꯜꯂꯛꯄ ꯃꯇꯝꯗ ꯃꯥꯅꯗꯤ ꯏ ꯊꯤꯟꯗꯤ ꯊꯤꯟꯕꯤꯌꯦ
ꯑꯥ
ꯑꯗꯨ ꯑꯦ ꯀꯔꯤꯅꯣ ꯃꯅꯥꯛꯇꯁꯨ ꯆꯠꯅꯤꯡꯕ ꯆꯠꯅꯤꯡꯕ ꯌꯥꯝ ꯂꯩꯕ ꯑꯗꯨ ꯒꯥꯔꯤꯗꯣ ꯅꯪꯒꯤ ꯑꯄꯥꯎꯗꯣ ꯑꯩꯒꯤ ꯅꯨꯄꯥꯗꯣ ꯃꯥ ꯒꯥꯔꯤ ꯊꯥꯎꯕ ꯍꯩꯇꯕꯒꯤ ꯑꯩꯈꯣꯏꯒꯤ ꯒꯥꯔꯤ ꯂꯩꯔꯁꯨꯀꯣ ꯒꯥꯔꯤ ꯊꯧꯕ ꯍꯥꯏꯇꯕꯒꯤ ꯆꯞ ꯄꯧꯕꯅꯤ ꯇꯨ ꯍꯋꯤꯂꯔꯗꯤ ꯊꯧꯕ ꯍꯥꯏ ꯑꯦ ꯑꯗꯨ ꯑꯣꯏꯔꯁꯨ ꯇꯨ ꯍ꯭ꯋꯤꯂꯔꯗꯗꯤ ꯑꯩꯉꯣꯟꯗ ꯇꯣꯡꯒꯅꯨ ꯍꯥꯏꯕꯒꯤꯀꯣ ꯐꯔꯛ ꯇꯥꯕꯅꯦ ꯄꯊꯣꯛ ꯊꯨꯅ ꯍꯥꯏꯥꯏ ꯔꯣ ꯅ ꯑꯩꯁꯨ ꯍꯩꯕꯅꯦ ꯑꯗꯨ ꯍꯧꯖꯤꯛ ꯑꯩꯈꯣꯏ ꯂꯥꯛꯄ ꯃꯇꯝꯗ ꯑꯗꯨ ꯐꯖꯅ ꯑꯗꯨ ꯊꯧꯒꯦ ꯍꯥꯏꯅ ꯂꯥꯛꯄꯅꯦꯕ ꯑꯗꯣ ꯃꯤ ꯇꯥꯝꯅꯤꯡꯉꯥꯏ ꯃꯤ ꯂꯩꯇꯕꯀꯣ ꯃꯤ ꯑꯃ ꯂꯩꯕ ꯀꯥꯟꯗ ꯃꯤ ꯐ꯭ꯔꯤ ꯑꯣꯏꯕ ꯀꯥꯟꯗ ꯑꯩꯈꯣꯏꯒꯤ ꯒꯥꯔꯤ ꯐ꯭ꯔꯤ ꯑꯣꯏꯗꯕ ꯄ꯭ꯔꯣꯕ꯭ꯂꯦꯝ ꯉꯥꯛꯇ ꯂꯩꯔꯒ ꯃꯥꯁꯦ ꯑꯃꯨꯛꯀ ꯍꯥꯏꯇꯅ ꯆꯠꯈ꯭ꯔꯦꯅꯦ
ꯑꯕꯧ ꯂꯥꯛꯀꯅꯤ ꯑꯗꯨꯕꯨꯗꯤ
ꯎꯝ ꯂꯥꯛꯇ ꯂꯥꯛꯅꯤ
ꯔꯃꯗꯤꯗ ꯃ ꯑꯣꯏꯒꯗꯤꯦ
ꯂꯥꯏꯕ ꯃꯥꯜꯂꯤꯦ ꯍꯣꯏ ꯑꯗꯨ ꯑꯩꯈꯣꯏꯒꯤ ꯒꯥꯔꯤ ꯑꯃꯗꯤ ꯕ꯭ꯔꯦꯖꯥꯅꯤꯕꯀꯣ ꯑꯗꯨ ꯕ꯭ꯔꯦꯖꯥ ꯑꯣꯏꯕꯒꯤ ꯐꯥꯔꯁ ꯇꯥꯏꯝ ꯌꯨꯖꯔꯒꯤꯗꯤ ꯐꯠꯇꯦ ꯌꯨꯖꯔ ꯐ꯭ꯔꯦꯟꯂꯤ ꯑꯣꯏꯗꯦ ꯍꯥꯏꯌꯦ
ꯑꯣ
ꯑꯩꯁꯤ
ꯌꯨꯖꯔ ꯐ꯭ꯔꯦꯡꯂꯤ ꯑꯣꯏꯗꯦ ꯍꯥꯏꯌꯦ ꯑꯗꯨ ꯌꯨꯖꯔ ꯐ꯭ꯔꯦꯡꯂꯤ ꯑꯣꯏꯕ ꯒꯥꯔꯤꯗꯤ ꯀꯔꯤ ꯀꯔꯤ ꯍꯥꯏꯕ꯭ꯔꯥ ꯈꯪꯗꯦ ꯑꯗꯨꯝꯅ ꯍꯥꯏꯔꯒ ꯂꯩ
ꯑꯗꯨꯩꯅꯣ ꯌꯨꯝꯗꯒꯤ ꯀꯝꯄꯥꯛ ꯆꯠꯀꯗꯕ ꯅꯨꯃꯤꯠꯇꯣ ꯑꯗꯨ ꯅꯨꯃꯤꯗꯥꯡꯗꯣ ꯅꯣꯡ ꯀꯟꯅ ꯆꯨꯏꯕ ꯀꯣ ꯣꯡꯀꯜ ꯁꯕꯗ ꯁ꯭ꯂꯤꯞꯇꯣ ꯂꯦꯟꯁ꯭ꯂꯥꯏꯠ ꯌꯥꯝ ꯂꯩꯌꯦꯕ ꯑꯗꯨꯒ ꯑꯩꯈꯣꯏꯒꯤ ꯑꯩꯈꯣꯏ ꯂꯩꯀꯥꯏ ꯀꯩꯅꯣꯁꯨ ꯂꯦꯟꯁ꯭ꯂꯥꯏꯠꯅ ꯂꯣꯏꯅ ꯕ꯭ꯂꯣꯛ ꯇꯧꯈ꯭ꯔꯕ ꯂꯝꯕꯤꯗꯣ
ꯑꯣꯄ ꯂꯁ ꯎꯝ
ꯑꯁ ꯕ꯭ꯂꯣꯛ ꯇꯧꯕꯁꯨ ꯀꯔꯤꯝꯇ ꯂꯥꯟꯊꯣꯛꯄ ꯌꯥꯗꯕ ꯑꯗꯒꯤ ꯑꯩꯈꯣꯏꯗꯤ ꯑꯇꯣꯞꯄ ꯂꯝꯕꯤꯅ ꯀꯣꯏ ꯀꯣꯏꯔꯒ ꯆꯠꯄꯅꯤꯅꯦ ꯇ꯭ꯔꯣꯂꯤ ꯃꯌꯥꯝꯗꯨꯒ
ꯇ꯭ꯔꯣꯂꯤ ꯀꯌꯥ ꯄꯨꯔꯒ ꯂꯥꯛꯄ꯭ꯔꯥ ꯅꯪ
ꯇ꯭ꯔꯣꯂꯤ ꯑꯃ ꯕꯒ ꯑꯃ ꯑꯁ ꯑꯗꯨꯒ ꯄꯣꯠꯁꯨ ꯄꯨꯕ ꯌꯥꯗꯕꯒꯤ ꯃꯣꯏꯅ ꯑꯗꯨꯝ ꯂꯧꯈ꯭ꯔꯦ ꯀꯦꯚꯦꯟꯗ ꯊꯞꯄꯒꯤ
ꯑ ꯑ ꯑꯗꯨ ꯊꯀꯣ ꯑꯩꯈꯣꯏꯅ ꯁꯤꯇ ꯑꯇꯣꯞꯄꯗꯒꯤ ꯑꯁꯤ ꯑꯩꯈꯣꯏꯒꯤ ꯏꯁꯇꯦꯠꯇ ꯂꯥꯛꯀꯦ ꯍꯥꯏꯔꯗꯤ ꯑꯗꯨꯒꯨꯝꯕ ꯂꯧꯊꯣꯛꯇꯦꯀꯣ
ꯂꯧꯊꯣꯛꯄꯤꯦ
ꯑꯁꯤꯗꯒꯤ ꯆꯠꯀꯦ ꯍꯥꯏꯔꯗꯤ ꯑꯗꯨ ꯂꯣꯏꯅꯃꯛ ꯂꯧꯊꯣꯛꯄꯅꯤꯅꯦ ꯃꯣꯏꯁꯦ
ꯂꯧꯣ ꯑꯦ ꯃꯁꯂꯥ ꯐꯕ ꯂꯧꯀꯣ ꯑꯦ ꯃꯤꯠ ꯃꯁꯂꯥ ꯈꯕ ꯄꯨꯦꯕ ꯀꯣ ꯗꯨꯈ ꯍꯕ ꯂꯧꯈꯣꯑꯦ
ꯎꯝ
ꯃꯣꯏꯁꯤꯡꯁꯦ ꯉꯁꯤꯗꯤ ꯑꯦꯟꯁꯥꯡ ꯍꯥꯎꯔꯅꯤꯅ ꯍꯥꯏꯔꯝꯕꯅꯤ
ꯃꯣꯏꯒꯤꯁꯨ ꯌꯥꯝ ꯇꯣꯡꯒꯅꯦꯕꯀꯣ
ꯃꯥꯅꯦ
ꯑꯗꯨ ꯅꯍꯥꯟ ꯑ ꯅꯍꯥꯡꯉꯦ ꯁꯤꯦꯀ꯭ꯌꯨꯔꯤꯇꯤ ꯑꯃꯗ ꯑꯩꯒꯤꯁꯨꯨ ꯀꯣ ꯑꯩ ꯂ ꯂꯄ ꯃꯇꯝꯗ ꯑꯩꯒꯤ ꯀ꯭ꯔꯣꯁꯦꯠꯀꯤ ꯂꯣꯏꯅꯃꯛ ꯂꯧꯈ꯭ꯔꯕ ꯑꯗꯨꯒ ꯑꯩꯅ ꯑꯗꯨꯗꯤ ꯅꯪ ꯑꯁꯤ ꯂꯧꯈ꯭ꯔꯦ ꯅꯣꯏꯅ ꯑꯗꯨ ꯅꯪ ꯄꯨꯔꯒ ꯅꯪꯒꯤ ꯋꯥꯏꯐꯇ ꯄꯤꯌꯣꯀꯣ ꯅꯪꯒꯤ ꯅꯨꯄꯤꯉꯣꯟꯗ ꯄꯤꯌꯣ ꯑꯩꯅ ꯍꯥꯏꯕ ꯑꯗꯨꯒ ꯑꯁ ꯑꯩ ꯄꯤꯅꯤꯡꯉꯦ ꯑꯗꯨ ꯑꯣꯏꯔꯁꯨ ꯑꯩꯈꯣꯏꯒꯤ ꯑꯁꯤꯒꯨꯝꯕ ꯄꯨꯅꯤꯡꯉꯥꯏ ꯄꯤꯗꯦ ꯍꯥꯏꯌꯦꯦ ꯑꯗꯨꯝ ꯑꯦꯔꯄꯣꯔꯠꯇ ꯊꯝꯒꯗꯕ ꯃꯤ ꯃꯦꯅꯦꯖꯃꯦꯟ ꯇꯤꯝꯅ ꯂꯥꯛꯀꯅꯤ ꯍꯥꯏꯌꯦ
ꯑꯦ ꯃꯣꯏ ꯑꯗꯨꯝ ꯂꯧꯔꯒ ꯆꯥꯏꯍꯦ ꯁꯞꯄꯣꯠꯁꯤꯡꯗꯤ ꯏꯃꯥꯟꯅꯕꯤ ꯅꯨꯄꯤꯒꯤ ꯃꯆꯦꯗꯣ ꯃꯣꯏ ꯑꯗꯨꯗ ꯊꯕꯛ ꯇꯧꯅꯦ ꯒ꯭ꯔꯥꯎꯟꯁꯥꯛꯇ ꯑꯗꯨꯒ ꯃꯣꯏ ꯗꯤ ꯑꯗꯨꯝ ꯄꯨꯔꯒ ꯆꯥꯏ ꯍꯥꯏꯌꯦꯦ
ꯑꯁ ꯑꯗꯨꯗꯨꯗꯤ ꯌꯥꯗꯦꯀꯣ
ꯌꯥꯗꯦ
ꯎꯝ ꯑꯗꯨ ꯁꯤꯦꯀ꯭ꯌꯨꯔꯤꯇꯤ ꯃꯥꯅꯗꯤ ꯑꯩꯈꯣꯏ ꯂꯧꯕ ꯑꯩꯈꯣꯏꯒꯤꯗꯤ ꯄꯤꯔꯣꯏꯅ ꯑꯗꯨꯝ ꯍꯥꯏꯕ
ꯑ
ꯄꯤꯔꯗꯤ ꯍꯣꯏ ꯑꯩꯒꯤ ꯎꯝ
ꯃꯣꯁꯀ꯭ꯋꯇꯣꯒꯤ ꯍꯤꯗꯥꯛꯇꯣ ꯑꯗꯨ ꯐꯥꯎꯕ ꯂꯧꯏꯤ
ꯑꯁ
ꯄꯨꯕ ꯌꯥꯗꯦ
ꯀꯔꯤꯒꯤ ꯑꯗꯨꯒꯨꯝꯕ ꯄꯨꯕ꯭ꯔꯣ ꯅꯪꯁꯨ
ꯑꯁꯤꯗꯗꯤ ꯐꯪꯗꯦꯅ
ꯑꯣ
ꯁꯤꯗ ꯐꯪꯕꯗꯣ ꯇꯨ ꯐꯤꯐꯇꯤꯅꯦꯕ ꯑꯥꯗꯁ ꯐꯣꯔꯇꯤ ꯁꯤꯛꯁꯇꯤꯅ ꯂꯧꯕꯗꯣ
ꯑꯣꯥ
ꯁꯤꯗꯗꯤ ꯇꯨ ꯐꯤꯐꯇꯤꯅꯦ ꯑꯗꯨꯒꯤ ꯑꯗꯨꯗꯣ ꯑꯩ ꯃꯔꯛ ꯃꯔꯅꯥꯛꯇꯗꯤ ꯄꯥꯝꯕ ꯃꯍꯤꯗꯣ ꯁꯤꯖꯤꯟꯅꯩ ꯑꯗꯨꯕꯨ ꯃꯍꯤ ꯅꯠꯇꯕ ꯗꯤꯁꯦꯝꯕꯔꯒꯨꯝꯕꯗꯤ ꯌꯥꯝꯃꯦꯗꯣ ꯅꯃꯁꯀꯠꯇꯁꯨ ꯑꯗꯨ ꯑꯗꯨ ꯄꯥꯝꯕꯒꯤ ꯐꯣꯒ꯭ꯔꯥꯐꯨꯅꯦꯕ
ꯑꯣ ꯑꯗꯨ ꯐꯧ ꯂꯧꯔꯗꯤ ꯑꯁ ꯀꯔꯤꯁꯨ ꯄꯨꯅꯤꯡꯉꯥꯏ ꯂꯩꯇꯦ ꯑꯩꯈꯣꯏ ꯑꯩꯈꯣꯏ ꯀꯔꯤꯁꯨ ꯄꯨꯅꯤꯡꯉꯥꯏ ꯂꯩꯇꯦ ꯅꯦꯛꯁ ꯇꯥꯏꯝꯗꯗꯤ ꯈꯂꯤ ꯂꯥꯛꯀꯅꯤ
ꯀꯦꯚꯟꯗ ꯍꯥꯞꯇꯕꯤꯗ ꯀꯩꯅꯣꯗ ꯍꯥꯞꯄꯤꯗꯤ ꯌꯥꯔꯝꯃꯅꯤꯌꯦ
ꯑ ꯑ ꯑꯇꯣꯞꯄꯅ ꯀꯦꯕꯤ ꯍꯥ ꯍꯥꯞꯄ ꯌꯥꯗꯕ ꯑꯇꯣꯞꯄꯅ ꯑꯥꯗ ꯍꯥꯞꯄ ꯌꯥꯗꯕꯀꯣ ꯂꯥꯏꯁꯨ ꯐꯔꯗꯤ ꯇꯥꯕꯅꯤ ꯎꯝ ꯑꯩꯁꯨ ꯀꯔꯤꯅꯣ ꯑꯩꯒꯤ ꯅꯨꯄꯥꯅ ꯑꯗꯨ ꯇꯟꯒꯨꯝꯕꯗꯣ ꯀꯔꯤꯅꯣ ꯑꯗꯨꯒꯨꯝꯕ ꯌꯨꯄꯤꯒꯨꯝꯕꯗꯣ ꯑꯗꯨꯒꯨꯝꯕ ꯑꯩꯒꯤ ꯑꯩꯈꯣꯏꯒꯤ
ꯆꯦꯛꯀꯤꯡ ꯕꯦꯒꯛꯇ ꯍꯥꯕ꯭ꯔꯗꯤ ꯑꯩꯈꯣꯏꯒꯤ ꯆꯦꯛꯀꯤꯡ ꯕꯦꯒꯁꯦ ꯗꯤꯂꯦ ꯇꯧꯅꯤ ꯍꯥꯏꯕ ꯑꯩꯒꯤ ꯅꯨꯄꯥꯅ ꯅꯍꯥꯟ ꯃꯥꯒꯤ ꯕꯦꯜ ꯍꯥꯞꯄ ꯃꯥꯜꯂꯦ ꯑꯗꯨꯗ ꯑꯗꯨꯒ ꯃꯥꯒꯤ ꯕꯦꯒꯁꯤꯗꯤ ꯂꯩ ꯇꯧꯕꯀꯣ ꯑꯗꯨꯒꯤ ꯉꯁꯤꯗꯤ ꯇꯥꯟ ꯂꯣꯏꯅꯃꯛꯁꯦ ꯀꯦꯕꯤꯟ ꯕꯦꯒꯛꯇ ꯍꯥꯞꯈ꯭ꯔꯁꯤ ꯍꯥꯏꯅ ꯑꯩꯈꯣꯏꯅꯤꯁꯨ ꯍꯥꯞꯂꯦꯕ ꯍꯥꯞꯄ꯭ꯔꯒ ꯑꯁ ꯆꯦꯛ ꯇꯧꯕ ꯀꯥꯟꯗ ꯑꯗꯨ ꯂꯧꯊꯣꯛꯑꯣ ꯑꯗꯨ ꯂꯧꯊꯣꯛꯑꯣ ꯍꯥꯏꯕꯀꯣ ꯂꯣꯏꯅ ꯃꯥ ꯂꯧꯊꯣꯛꯈ꯭ꯔꯦ ꯑꯩ ꯀꯔꯤꯁꯨ ꯄꯨꯗ꯭ꯔꯒ ꯑꯗꯨ ꯑꯩ ꯑꯩꯒꯤ ꯀ꯭ꯔꯣꯁꯥꯏꯠꯒꯤ ꯀꯔꯤ ꯑꯗꯨꯒꯨꯝꯕꯗꯣ ꯂꯣꯏꯅꯃꯛ ꯊꯝꯔꯒ ꯑꯩꯁꯨ ꯂꯥꯛꯅꯦꯕ ꯗꯤꯁ ꯇꯥꯏꯝ
ꯃꯣꯏ ꯑꯗꯨꯝ ꯇꯧꯋꯦ ꯈꯪꯗꯦ ꯒ꯭ꯌꯥꯟ ꯇꯥꯗꯦ
ꯍꯧꯖꯤꯛ ꯐꯥꯎ ꯂꯧꯗ꯭ꯔꯤꯌꯦ ꯑꯩꯅ ꯑꯗꯨ ꯑꯩ ꯇꯃꯦꯡꯂꯣꯡꯗ ꯂꯩꯕ ꯀꯥꯟꯗ ꯂꯧꯒꯦꯅ ꯊꯤꯔꯒ ꯊ꯭ꯔꯦꯠꯗꯤ ꯌꯥꯝ ꯌꯣꯟꯕ ꯑꯗꯨ ꯑꯗꯨꯗꯤ ꯂꯩꯇꯦ ꯍꯥꯏꯕꯒꯤꯀꯣ
ꯑꯥ ꯑꯥ
ꯇꯧꯗ꯭ꯔꯤ ꯇꯧꯁꯨ ꯇꯧꯗ꯭ꯔꯤ ꯑꯩꯅ ꯑꯁꯤ ꯑꯩꯈꯣꯏꯒꯤ ꯑꯉꯥꯡ ꯂꯩꯔꯤꯗꯅ ꯑꯉꯥꯡ ꯑꯅꯤ ꯑꯅꯤ ꯂꯩꯌꯦꯗꯅ ꯑꯗꯨ ꯑꯅꯤꯕꯨ ꯑ ꯕꯦꯒꯒꯨꯝꯕ ꯃꯆꯥ ꯃꯆꯥ ꯇꯧꯕꯤꯒꯦꯅ ꯈꯟꯕ ꯑꯗꯨ ꯃꯣꯏꯅ ꯂꯧ ꯂꯧꯈ꯭ꯔꯕꯒꯤ ꯑꯗꯨ ꯂꯩꯇꯕꯒꯤ ꯍꯧꯖꯤꯛꯐꯥꯎ ꯇꯧꯕꯤꯗꯦ ꯍ
ꯑꯗꯨꯒꯨꯝꯕꯗꯤ ꯂꯧꯅꯤꯡꯉꯥꯏ ꯗꯔꯀꯥꯔ ꯇꯥꯗꯦꯀꯣ ꯎꯕ ꯑꯗꯨꯝ ꯌꯥꯏꯕ
ꯍꯣꯏ ꯃꯣꯏꯁꯨ ꯈꯪꯕꯅꯤꯅꯦ ꯑꯦꯛꯁꯄ꯭ꯂꯦꯟ ꯇꯧꯔꯁꯨ ꯌꯥꯅꯤꯦ ꯈꯪꯗꯦ ꯑꯗꯨꯁꯨ ꯅꯨꯄꯥꯅꯤ ꯃꯥꯁꯨꯁꯨ ꯄꯥꯝꯔꯣꯏꯅꯦ
ꯑꯩꯅ ꯅꯨꯡꯁꯤꯕꯤꯌꯣ ꯑꯩꯁꯦ ꯑꯉꯥꯡꯒꯤꯗꯃꯛ ꯁꯦꯝꯅꯤꯡꯉꯦꯅꯦ ꯑꯦꯒꯤ ꯅꯨꯄꯥꯅ ꯅꯪꯒꯤ ꯑꯪꯀꯜꯅ ꯀꯣ ꯃꯥꯁꯦ ꯑꯁꯤꯗ ꯑꯉꯥꯡ ꯂꯩꯕꯒꯤ ꯃꯥꯁꯦ ꯀꯔꯤꯅꯣ ꯍꯦꯟꯃꯦꯗ ꯇꯧꯅꯤꯡꯕꯅꯦ ꯍꯥꯏꯔꯒ ꯑꯁ ꯑꯩꯁꯨ ꯌꯥꯝ ꯅꯨꯡꯁꯤꯌꯦꯅꯦ ꯑꯗꯨ ꯑꯣꯏꯔꯁꯨ ꯎꯄꯥꯏ ꯂꯩꯇꯦ ꯍꯥꯏꯕ ꯃꯥꯁꯨ
ꯑꯦꯈꯣꯏ ꯏꯂꯀꯅ ꯅꯃꯤꯁ ꯃꯣꯏ ꯆꯦꯛ ꯏꯟ ꯐꯖꯅ ꯇꯧꯋꯦ ꯅꯍꯥꯟꯗꯤ ꯂꯦꯞꯇꯣꯞꯒꯨꯝꯗꯤ ꯍꯦ ꯑꯣꯟꯗꯦꯗꯅ ꯀꯣ
ꯎꯝ
ꯂꯦꯞꯇꯣꯞꯒꯨꯝꯕꯁꯨ ꯂꯣꯏꯅ ꯋ ꯋꯦꯠ ꯑꯣꯟꯂꯦ ꯍꯟꯗꯛꯇꯤ
ꯎꯜꯗ
ꯑꯗꯨꯒ ꯈꯣꯡꯎꯞꯒꯨꯝꯕꯁꯨ ꯂꯣꯏꯅ ꯂꯧꯊꯣꯛꯑꯦ
ꯎꯝ ꯈꯣꯡꯎꯞ ꯂꯧꯊꯣꯛꯄꯗꯤ ꯌꯥꯏꯦ ꯅꯪꯒꯤ ꯈꯣꯡꯎꯞꯇꯒꯤ ꯎꯕꯅꯦ ꯃꯣꯏ ꯌꯥꯥꯡꯅꯀꯣ ꯂꯦꯗꯔ ꯕꯨꯠꯀꯨꯝꯕ ꯇꯣꯡꯈ꯭ꯔꯗꯤ ꯑꯗꯨꯝ ꯂꯧ ꯊꯣꯛꯣꯛꯄꯅꯤ
ꯑꯣ ꯑꯩ ꯕꯨꯠꯁꯇꯤ ꯇꯣꯗꯤꯤ ꯇꯣꯡꯕ
ꯎꯝ ꯑꯗꯨꯒꯅꯦ ꯑꯥꯗ ꯁꯤꯇꯤ ꯑꯇꯣꯞꯄꯁꯨ ꯑꯣ ꯂꯧꯊꯣꯛ ꯅꯦ ꯕꯣꯠꯀꯨꯝꯕꯅꯦ ꯈꯣꯡꯒꯞꯒꯨꯝꯕ ꯐꯤ ꯈꯣꯡꯎꯞꯒꯨꯝꯕ ꯁꯅꯤꯈꯔꯕꯗꯤ ꯂꯧꯊꯣꯛꯇ꯭ꯔꯁꯨꯀꯣ ꯑꯗꯨꯒꯨꯝꯕꯗꯤ ꯑꯗꯨꯝ ꯂꯧꯊ ꯊꯣꯄꯅꯤ ꯑꯩ ꯕꯨꯙꯤ ꯑꯁ ꯑꯩ ꯑꯁꯤ ꯇꯣ ꯃꯥꯁꯦ ꯇꯧꯈ꯭ꯔꯕꯅꯤꯅ ꯄꯣꯛꯁꯦ
ꯑꯥ
ꯂꯧꯊꯣꯛꯂꯒ ꯆꯦꯛ ꯇꯧꯕꯅꯤꯅꯦ ꯃꯖꯣ ꯎꯝ ꯒꯨꯍꯥꯇꯤꯗ ꯐꯖꯅ ꯆꯦꯛ ꯇꯧꯋꯦ
ꯑꯣ ꯑꯗꯨ ꯑꯣꯏꯔꯁꯨ ꯃꯣꯏ ꯂꯦꯞꯇꯣꯞꯒꯨꯝꯕꯗꯤ ꯋꯦꯠ ꯑꯣꯟꯗꯁꯨ ꯌꯥꯕꯅꯦꯕꯀꯣ
ꯑꯗꯨꯗꯤ ꯍꯏ ꯑꯣꯟ ꯗꯦ ꯍꯣꯏ
ꯑꯣꯜꯂꯦ ꯍꯟꯗꯛꯇꯤ ꯑꯗꯨꯒꯤ ꯏꯃꯥꯟꯅꯕꯤ ꯏꯕꯥꯅꯤꯗꯤꯀꯣ ꯕꯦꯛ ꯑꯅꯤꯗꯣ ꯂꯣꯠꯁꯤꯜꯂꯦ ꯑꯗꯨꯒ ꯃꯣꯏ ꯈꯪꯗꯕꯤꯗ ꯄꯨꯁꯤꯜꯂꯦ
ꯑ
ꯎꯄꯥꯏ ꯂꯩꯇꯦ
ꯃꯣꯏꯅꯅꯦ ꯅꯅꯕꯅꯤꯅ ꯅꯠꯇꯦ
ꯍꯣꯏ ꯃꯣꯏꯅꯅꯦ ꯑꯁ ꯑꯩꯒꯤ ꯂꯦꯞꯇꯣꯞꯒꯨꯝꯁꯨ ꯀꯦꯖꯤ ꯑꯅꯤ ꯑꯗꯨꯝ ꯇꯥꯈ꯭ꯔꯦꯕ ꯁꯔ ꯁꯔꯒ ꯌꯥꯎꯔꯒ
ꯑꯁ ꯎꯝ
ꯁꯥꯎꯗꯤ ꯃ ꯀꯦꯅ ꯃꯣꯏ ꯈꯥꯡꯍꯟꯗꯕꯤꯗ ꯕꯦꯛ ꯑꯅꯤꯗꯤ ꯄꯨꯔꯛꯒꯅꯤꯅꯦꯕꯅꯤꯁꯨ
ꯎꯝ ꯃꯅꯤꯁꯨ ꯇꯧꯋꯦꯀꯣ ꯎꯝ
ꯑꯗꯣ ꯃꯣꯏ ꯆꯦꯛ ꯇꯧꯕ ꯂꯣꯏꯈ꯭ꯔꯕ ꯃꯇꯨꯡꯗ ꯌꯣꯡꯆꯥꯛ ꯃꯔꯨ ꯀꯦꯖꯤ ꯑꯃꯁ ꯁꯨ ꯍꯥꯞꯁꯤ ꯂꯩꯈ